ꯑꯥ ꯍꯜꯂꯣ
ꯁꯣꯝꯁꯤꯕꯨ ꯔꯣꯅꯥꯜꯗꯣ ꯑꯣꯏꯕꯤꯕ꯭ꯔꯣ ꯍꯥ
ꯍꯜꯂꯣ ꯇꯥꯕ꯭ꯔꯣ
ꯇꯥꯏꯌꯦ ꯇꯥꯏꯌꯦ ꯇꯥꯏꯌꯦ
ꯄꯥꯌꯨ ꯑꯣꯀꯦ
ꯀꯤꯔꯨꯅꯨ ꯋꯥ ꯀꯟꯅ ꯉꯥꯡꯉꯣ ꯍꯥ
ꯋꯥꯀꯟꯅ ꯉꯥꯡꯉꯣ ꯏꯅꯔꯖꯤ ꯂꯩꯇ꯭ꯔꯕ꯭ꯔꯣ ꯅꯣ
ꯑꯩꯒꯤꯁꯤ ꯑꯩꯒꯤꯁꯤ ꯐꯣꯟꯁꯦ ꯀꯟꯅ ꯉꯥꯡꯉꯁꯨ ꯇꯥꯗꯦ ꯌꯦ ꯃꯤꯅ
ꯀ꯭ꯔꯤꯒꯤꯔ ꯀꯣ ꯕꯦꯔꯥ ꯂꯩꯕ꯭ꯔꯥ
ꯈꯪꯗꯦ ꯁꯤ ꯐꯣꯟꯗꯗꯤ ꯉꯥꯡꯉꯁꯨ ꯇꯥꯗꯦ ꯇꯥꯗꯦ ꯍꯥꯌꯦ ꯀꯔꯤ ꯇꯧꯕ꯭ꯔꯥ ꯈꯪꯗꯦ
ꯑꯣ ꯑꯅꯧꯕ ꯂꯩꯕꯤꯌꯨꯔꯥ
ꯑꯅꯧꯕ ꯄꯩꯁꯥ ꯂꯩꯇ꯭ꯔꯦ
ꯑꯣ ꯍꯣꯏ ꯍꯣꯔꯦꯟ ꯅꯪ ꯐꯣꯟ ꯌꯣꯟꯕ ꯃꯐꯝꯗ ꯆꯠꯂꯒ ꯑꯃꯨꯛ ꯍꯥꯏꯔꯛꯑꯣ ꯑꯥꯏ ꯐꯣꯟ ꯁꯚꯦꯟꯇꯤꯟ ꯄ꯭ꯔꯣ ꯃꯦꯛꯁ ꯂꯧꯒꯦꯔꯥ ꯄꯩꯁꯥꯗꯤ ꯑꯗꯨꯝ ꯇꯥꯔꯛꯀꯦ ꯀꯣ
ꯑꯁꯦꯡꯕ꯭ꯔꯣ ꯑꯩ ꯆꯠꯀꯅꯤꯀꯣ ꯍꯣꯔꯦꯟ
ꯀꯨꯏꯒꯅꯨ ꯑꯩ ꯂꯩꯁꯤꯗꯤ ꯀꯔꯤꯅꯣ ꯄꯩꯁꯥ ꯌꯥꯝ ꯂꯩꯩꯌ‌ꯦ ꯑꯩ
ꯎꯝ ꯂꯩꯅꯤꯅꯪ
ꯍꯣꯏ ꯂꯩꯕꯅꯦ ꯆꯥꯛ ꯆꯥꯔꯕ꯭ꯔꯣ
ꯆꯥꯛ ꯆꯥꯗ꯭ꯔꯤ
ꯊ‌ꯦꯡꯉ‌ꯦꯍ‌ꯦ
ꯊꯦꯡꯉꯦ ꯍꯣꯏ
ꯄꯨꯡ ꯀꯌꯥꯗ ꯆꯒ‌ꯦꯔꯥ
ꯍꯨꯖꯤꯛ ꯆꯥꯈ꯭ꯔꯅꯤ
ꯑꯦ ꯀꯣꯜ ꯇꯧꯕ ꯂꯣꯏꯔꯒ ꯆꯥꯔꯒꯦꯔꯣ
ꯍꯣꯏ ꯆꯥꯔꯒꯦ
ꯍꯣꯏ ꯍꯣꯏ ꯇꯧ ꯇꯧꯔ‌ꯣ ꯎꯏ
ꯑ ꯅꯣꯡ ꯇꯥꯒ ꯇꯧꯋ‌ꯦ ꯅꯣꯡ ꯇꯥꯒꯦ ꯇꯧꯕ ꯍꯦꯟꯗꯗꯤ ꯏꯪꯉꯦ
ꯑꯁꯤꯗꯁꯨ ꯉꯁꯥꯏ ꯈꯖꯤꯛ ꯈꯖꯤꯛꯇꯪ ꯇꯥꯕꯗꯣ ꯍꯧꯖꯤꯛꯇꯤ ꯇꯥꯗ꯭ꯔꯦ ꯅꯣꯡꯃꯗꯤ ꯃꯝꯂꯒ ꯂꯩꯌꯦ ꯀꯔꯤ ꯃꯊꯦꯜ ꯆꯥꯒꯤꯔꯣ ꯉꯁꯤꯗꯤ
ꯑꯩꯈꯣꯏꯗꯤ ꯉꯁꯤꯗꯤ ꯀꯔꯤ ꯊꯣꯡꯕ꯭ꯔꯥ ꯑꯩꯁꯨ ꯈꯪꯗꯦ ꯀꯤꯠꯆꯟ ꯆꯪꯗ꯭ꯔꯤ ꯃꯣꯔꯅꯤꯡꯗꯒꯤ
ꯑꯣ ꯑꯣ
ꯑꯩ ꯉꯁꯥꯏ ꯃꯣꯔꯅꯤꯡ ꯑꯩꯠꯇꯗꯒꯤ ꯀꯣꯜ ꯇꯧꯔ ꯂꯩꯕꯅꯤ
ꯎꯝ ꯎꯝ ꯐꯔꯦ ꯐꯔꯦ ꯑꯗꯨꯒꯤꯅꯤ ꯅꯪ ꯇꯥꯛꯁ ꯊꯨꯅ ꯂꯣꯏꯕꯗꯣ
ꯎꯝ ꯑꯁꯤꯒꯤ ꯋꯥꯔꯤꯁꯦ ꯍꯥꯏꯕ ꯌꯥꯗ ꯃꯥꯜꯂꯤ
ꯇꯥꯛꯁ ꯅꯪ ꯂꯣꯏꯅ ꯇꯥꯛꯁ ꯂꯣꯏꯈ꯭ꯔꯕ꯭ꯔꯣ ꯅꯪꯒꯤ
ꯑꯁꯤꯒꯤ ꯋꯥꯔꯤꯁꯤ ꯉꯥꯡꯕ ꯌꯥꯗꯕ ꯃꯥꯜꯂꯦꯕ
ꯌꯥꯗꯕꯅꯦ
ꯃꯦꯃꯣꯔꯤ ꯌꯥꯗ꯭ꯔꯕ ꯃꯥꯜꯂꯦꯍꯦ ꯅꯪꯁꯦ
ꯌꯥꯗꯦ ꯑꯩꯒꯤ ꯃꯣꯔꯦꯁꯤ ꯌꯥꯝ ꯁꯣꯟꯕꯅꯤ
ꯐ꯭ꯌꯨꯁ ꯆꯥꯛꯈ꯭ꯔꯕ ꯃꯥꯜꯂꯦ
ꯍꯣꯏ ꯃꯦꯟ ꯃꯦꯟꯒꯤꯗꯣ ꯆꯥꯛꯈ꯭ꯔꯦꯀꯣ ꯑꯗꯨꯒꯤꯅꯦ ꯑꯗꯨꯝ ꯅꯤꯡ ꯏꯁꯤꯡ ꯅꯤꯡꯁꯤꯡ ꯀꯥꯎꯒꯟꯕꯗꯨ ꯑꯗꯨꯒꯤ ꯍꯪꯗ꯭ꯔꯦꯗ ꯉꯁꯤꯗꯤ ꯑꯗꯨꯝ ꯂꯩꯒꯦꯔꯥ ꯅꯠꯇ꯭ꯔꯒ ꯃꯄꯥꯟ ꯆꯠꯀꯦꯔꯥ
ꯂꯩꯒꯅꯤ ꯂꯩꯒꯅꯤ ꯑꯩꯗꯤ ꯉꯁꯤꯗꯤ ꯂꯩꯒꯅꯤ ꯊꯕꯛ ꯆꯠꯅꯤꯡꯉꯥꯏꯗꯨꯗꯤ ꯍꯣꯏ ꯑꯗꯨꯃꯥꯏꯅ ꯂꯩꯅꯤ
ꯎꯝ
ꯋꯥꯔꯤ ꯁꯥꯕꯁꯨ ꯀꯥꯟꯅꯗꯦ ꯅꯠꯇ꯭ꯔꯥ
ꯍꯣꯏ ꯑꯩꯗꯤ ꯈ꯭ꯔꯤ ꯉꯁꯤ ꯁꯤꯁꯨ ꯍꯣꯔꯦꯟ ꯅꯪ ꯆꯥꯛ ꯆꯥꯕ ꯂꯣꯏꯔꯒ ꯑꯩ ꯑꯩꯁꯨ ꯍꯣꯁꯄꯤꯇꯥꯜ ꯆꯠꯀꯅꯤ ꯆꯠꯂꯒ ꯍꯜꯂꯛꯄ ꯑꯃꯇꯥꯗ ꯑꯃꯨꯛ ꯀꯣꯜ ꯇꯧꯔꯛꯀꯅꯤ ꯀꯣ
ꯑꯣꯀꯦ ꯇꯧꯕꯤꯌꯨ ꯇꯧꯕꯤꯌꯨ ꯐ꯭ꯔꯤꯅꯤꯗꯤ ꯑꯝ ꯐ꯭ꯔꯤ ꯑꯝ ꯐꯔꯤ
ꯐ꯭ꯔꯤ ꯑꯗꯨ ꯑꯩꯁꯨ ꯐ꯭ꯔꯤꯗ ꯂꯧꯔꯣ ꯍꯥꯏꯔꯦ ꯅꯨꯄꯥ ꯑꯃꯒꯨꯝꯕ
ꯐ꯭ꯔꯤꯗ ꯂꯧꯔꯣ ꯍꯥꯏꯕꯗꯣ
ꯎꯝ ꯅꯪ ꯕꯣꯜ ꯌꯦꯡꯕ꯭ꯔꯥ ꯉꯔꯥꯡꯗꯣ
ꯑꯣ ꯌꯦꯡꯗꯦꯕ ꯑꯩꯗꯤ ꯄꯣꯔꯇꯨꯒꯜꯒꯤ ꯅꯠꯇ꯭ꯔꯗꯤ ꯌꯦꯡꯗꯦꯕ
ꯃ ꯂꯩꯦ
ꯍꯥꯏꯗꯤ
ꯀ꯭ꯔꯤꯔꯥ ꯑ ꯁꯤ ꯀ꯭ꯔꯤꯅꯣ
ꯍꯂꯥꯟ ꯍꯂꯥꯟ ꯅꯣꯔꯋꯦ
ꯑ ꯃꯣꯏꯁꯨ ꯆ ꯅ ꯅ ꯅꯠꯇꯦ ꯐ꯭ꯔꯥꯟꯁꯇ ꯅꯥꯔꯦ ꯍꯥꯏ ꯐꯖꯕ ꯃꯥꯜꯂꯦ ꯑꯗꯣ ꯃꯦꯠꯁꯇꯣ
ꯑꯣ ꯁꯤꯅꯤꯒꯨꯜꯒ ꯐ꯭ꯔꯥꯟꯁ ꯇꯨ ꯊꯥꯔꯇꯤ ꯑꯦꯝꯗꯅꯤꯗ ꯄꯨꯡ ꯑꯅꯤ ꯃꯈꯥꯏꯗꯒ
ꯑꯣ ꯍꯣꯏ ꯅꯥꯏꯟ ꯊ꯭ꯔꯤ ꯊꯥꯔꯇꯤꯔ ꯍꯥꯏꯕꯅꯦ
ꯔꯣꯅꯥꯜꯗꯣꯒꯤꯁꯨ ꯅꯠꯇꯦ ꯑꯗꯨꯕꯨ ꯃꯗꯨ ꯀꯅꯥꯅ ꯌꯦꯡꯉꯣ
ꯎꯝ ꯔꯤꯅꯣꯜꯗꯣꯗꯤ ꯃꯃꯤꯡ ꯆꯠꯇ꯭ꯔꯦꯗ ꯍꯟꯗꯛ
ꯀꯔꯤꯒꯤꯔꯣ ꯅꯪꯅꯣ ꯅꯪꯗꯣ ꯄꯥꯝꯗꯕꯁꯦ ꯉꯛꯑꯦꯗ ꯅ ꯃꯤꯠ ꯁꯣꯏꯕ꯭ꯔꯥ
ꯁꯣꯏꯗꯦ ꯀ꯭ꯔꯤ ꯍꯥꯏꯩꯁꯤꯔ ꯃꯉꯣꯟꯗ ꯌꯦꯡꯕꯗ ꯄꯥꯝꯗꯕ ꯑꯗꯨꯝ ꯄꯥꯝꯒꯦꯅ ꯍꯣꯠꯅꯔꯁꯨ ꯁꯨꯡꯛ ꯄꯥꯝ ꯄꯥꯝꯗꯦ
ꯏꯒꯣ ꯂꯩꯕꯤꯈ꯭ꯔꯥ ꯃꯗꯨ ꯄꯥꯝꯗꯕꯗꯨꯣ ꯋꯥꯏ
ꯏꯒꯣꯟꯅꯔ ꯑꯩ ꯃꯥꯒꯤ ꯑꯦꯇꯤꯇ꯭ꯌꯨꯗꯠꯇꯣ ꯍꯩꯅꯗꯦ
ꯑꯣ ꯑꯦꯇꯤꯇꯨꯠꯇꯣ ꯄꯥꯊꯣꯛ ꯍꯥꯏꯅꯤꯅꯦ ꯃꯥꯒꯤ ꯑꯦꯇꯤꯇꯨꯠꯇꯣ ꯑꯣ ꯑꯗꯨ ꯅꯤꯅꯦ ꯑꯩꯅ ꯄꯥꯝꯝꯕꯗꯨ ꯑꯁ ꯈꯪꯗ꯭ꯔꯦꯗ ꯅꯪꯅ ꯃꯥꯒꯤ ꯑꯦꯇꯤꯇ꯭ꯌꯨꯠ ꯄꯥꯝꯗꯦꯗꯤ ꯀꯔꯝꯕ ꯄꯥꯝꯕ꯭ꯔꯥ ꯈꯪꯗ꯭ꯔꯦ
ꯍꯩꯗ꯭ꯔꯤꯗ
ꯍꯩꯌꯦꯗ ꯑꯃꯗꯤ
ꯎꯝ ꯍꯩꯇꯦ ꯕꯣꯜ ꯂꯥꯛꯄꯈꯛ ꯉꯥꯏꯕ ꯂꯩꯕꯗ ꯑꯩ ꯅꯍꯥꯟꯗꯣ ꯄꯣꯔꯇꯨꯒꯥꯜꯒꯤ ꯃꯦꯠ ꯄ꯭ꯂꯦꯁꯨ ꯌꯦꯡꯉꯦ ꯃꯦꯁꯤꯒꯤ ꯄ꯭ꯂꯦꯁꯨ ꯑꯗꯨꯝ ꯌꯦꯡꯅꯤ ꯑꯗꯣ ꯀꯔꯤ ꯁꯧꯝ ꯅꯎ ꯑꯗꯨꯗꯤ ꯆꯦꯟꯗ꯭ꯔꯦꯅꯣ
ꯑ ꯃꯥ ꯆꯦꯟꯗꯕ ꯇꯥꯕꯅꯤꯅ ꯃꯥꯗꯤ ꯃꯊꯛꯔꯣꯝ ꯆꯦꯟꯕꯅꯤ ꯒꯣꯜ ꯕꯣꯜꯗꯣ ꯉꯥꯏꯕ ꯇꯥꯕꯅꯤ ꯒꯣꯜ
ꯑꯗꯨ ꯑꯣꯏꯔꯁꯨ ꯁꯨ ꯈꯔ ꯈꯔꯗꯤ ꯆꯦꯟꯕꯤꯌꯣꯅ ꯃꯥꯗꯤ ꯃꯥ ꯃꯉꯣꯟꯗ ꯂꯥꯛꯄ ꯈꯪꯉ ꯍꯥꯏꯔꯒ ꯂꯩ ꯎꯝ ꯃꯦꯁꯤꯗꯤ ꯑꯗꯨꯃꯥꯏꯅ ꯇꯧꯗꯦꯁꯤ ꯃꯦꯁꯤꯒꯤ ꯄ꯭ꯂꯦꯅ ꯈꯔ ꯐꯖꯩ ꯑꯁꯁꯦꯡꯕ ꯍꯥꯏꯒꯦꯀꯣ ꯑꯩ ꯑꯩ ꯃꯤꯁꯤꯒꯤ ꯐ꯭ꯔꯦꯟꯁꯨ ꯅꯠꯇꯦ ꯔꯣꯅꯥꯜꯗꯣꯒꯤ ꯐꯦꯟꯁꯨ ꯅꯠꯇꯦ ꯑꯗꯨꯒ ꯌꯦꯡꯕꯗꯀꯣ ꯃꯕꯥꯅꯤꯒꯤ ꯄ꯭ꯂꯦ ꯑꯗꯨꯝ ꯌꯦꯡꯕꯗ ꯃꯤꯁꯤꯒꯤꯅ ꯈꯔ ꯐꯖꯩꯌꯦ ꯑꯁꯦꯡꯕ ꯍꯥꯏꯕꯗ
ꯑꯩꯗꯤ ꯔꯣꯅꯥꯜꯗꯣꯗꯨ ꯌꯥꯏ ꯌꯥꯅꯤꯡꯉꯦ ꯕꯣꯕꯣꯜ ꯉꯥꯏꯒꯅꯤ ꯃꯥꯗꯤ ꯕꯣꯜ ꯐꯪꯕꯩꯦꯛ ꯒꯣꯜ ꯆꯟꯒꯅꯤ ꯑꯗꯨꯅꯦꯕ ꯅꯨꯄꯥ ꯊꯣꯛꯄꯁꯦ
ꯍꯣꯏ ꯑꯗꯨ ꯅꯍꯥꯟ ꯃꯤ ꯁꯤ ꯄꯦꯅꯥꯜꯇꯤ ꯃꯤꯁ ꯇꯧꯕꯗꯤ ꯐꯖꯗ꯭ꯔꯦꯍꯦ
ꯁꯤꯗꯤꯗ꯭ꯔꯦ
ꯑꯗꯨꯁꯨ ꯕꯣ ꯐꯖ ꯁꯅꯕ ꯏꯁꯇꯥꯥꯏꯜꯗꯤ ꯐꯖꯩ ꯍꯦꯃꯥꯥꯁꯀꯦꯜꯗ
ꯍꯣꯏ ꯅꯃꯔꯁꯨ ꯂꯥꯁ ꯋꯥꯔꯜ ꯀꯞ ꯃꯦꯁꯤꯁꯨ ꯂꯥꯁ ꯋꯥꯔꯜ ꯀꯞ ꯔꯣꯅꯥꯜꯗꯣꯁꯨ ꯂꯥꯁ ꯋꯥꯔꯜꯗ ꯀꯞ ꯑꯩꯁꯨ ꯂꯥꯁ ꯋꯥꯔꯜꯗ ꯀꯞ ꯑꯩꯁꯨꯅꯤ ꯍꯣꯏ
ꯌꯥꯏꯌꯦ ꯌꯥꯏꯌꯦ
ꯑꯩ ꯈꯪꯗꯦꯗꯥ ꯑꯩꯈꯣꯏꯒꯤ ꯅꯦꯃꯥꯔꯁꯦ
ꯃꯥꯒꯤ ꯍꯔꯁꯇꯥꯥꯏꯜꯗꯤꯗꯨꯀ ꯆꯥꯏꯌꯦ
ꯃꯥꯒꯤ ꯃꯁꯝꯅꯅꯤ
ꯃꯥꯒꯤ ꯍꯤꯌꯥꯔ ꯏꯁꯇꯥꯏꯜꯗꯣ ꯐꯥꯔꯁ ꯃꯥ ꯇꯨ ꯊꯥꯎꯖꯟ ꯐꯣꯔꯇꯤꯟꯗ ꯐꯖꯕꯅꯤ ꯑꯗꯨꯃꯥꯏꯅ ꯊꯝꯒꯗꯕꯅꯤ
ꯗꯧꯁꯨ ꯐꯁꯨ ꯍꯥꯖꯩꯅꯣ ꯑꯒꯒꯥꯔꯤꯁꯨꯨꯒꯥꯏꯗꯅꯣ
ꯑ ꯍꯧꯖꯤꯛꯀꯤꯁꯤꯗꯤ ꯂꯣꯏꯔ ꯂꯣꯏꯔꯦ ꯀꯦꯃꯦꯂꯤ ꯌꯣꯟ ꯃꯥꯜꯂꯦ
ꯍꯧꯖꯤꯛ ꯃꯥ ꯄꯨꯕꯗꯨꯅ ꯄꯛꯆꯩꯌꯦ ꯍꯥꯏꯕꯗꯤ ꯃꯁꯥ ꯃꯁꯥ ꯑꯗ ꯄꯛꯆꯗꯦ ꯃꯥꯒꯤ
ꯂꯣꯏꯔꯦ ꯍꯦ ꯅꯪꯁꯨ ꯊꯨꯞꯄꯒꯤꯗꯤ
ꯀꯤ ꯃꯦꯜ ꯃꯁꯝ ꯃꯥꯟꯗꯦ ꯃꯣꯏꯒꯤ ꯃꯁꯝꯗꯤ ꯑꯗꯨꯝ ꯇꯧꯒꯜꯂꯤꯅ ꯅꯦꯆꯔꯦꯜꯂꯤ
ꯎꯝ
ꯑꯗꯨꯒꯅꯤꯅ
ꯅ ꯃꯔꯔꯗꯣ ꯑꯩ ꯈꯔ ꯃꯥꯟꯕꯃꯅꯤ ꯀꯧ ꯑꯗꯨꯗꯤ ꯅ ꯃꯔꯗꯣ ꯑꯩ ꯈ꯭ꯔꯥ ꯃꯟꯕꯅꯤꯀꯣ
ꯅꯪꯒꯤꯗꯤ ꯄꯤ ꯌꯦꯡꯕꯗꯗꯤ ꯁꯨꯝ ꯃꯥꯟ ꯃꯥꯟꯗꯦ
ꯑꯗꯨꯗꯤ ꯑꯩꯅ ꯄꯪꯊꯝ ꯊꯝꯕꯤꯅꯤ
ꯂꯩ ꯑꯔꯦ ꯍꯁꯄꯤ ꯇꯜꯁꯅꯤ ꯉ ꯇꯂꯦ
ꯅꯊꯟꯗ ꯆꯠꯈ꯭ꯔꯣ
ꯍꯣꯏ ꯊꯥꯟꯗ ꯆꯠꯂꯣꯣꯏ ꯣꯡꯒ ꯆꯅꯤ
ꯑꯣ ꯆꯥꯛ ꯆꯥꯔꯕꯣ
ꯊꯣꯡꯗꯦ ꯆꯥꯗꯦ
ꯑꯁ ꯅꯪꯁꯨ ꯌꯥꯔꯔꯣꯏ ꯗꯗꯤ ꯖꯤꯒꯜꯅꯤꯅꯦ
ꯍꯣꯔꯦꯟ ꯆꯥꯅꯤꯡꯉꯗꯤ ꯐꯥꯁ ꯐꯨꯗꯀꯨꯝꯕ ꯂꯩꯔꯒ ꯆꯥꯈ꯭ꯔꯦ
ꯑꯁ ꯅꯃꯤ ꯑꯣꯏꯔꯣꯏ ꯀꯣ ꯇꯧꯕꯅꯨ꯫
ꯅꯨꯡꯁꯤꯠ ꯂꯩꯌꯦ ꯌꯦꯡꯉꯨꯄꯣꯛꯇ ꯑꯗꯨꯗꯗꯤ ꯑꯩ ꯁꯣꯛꯅꯤꯡꯉꯤꯁꯦ ꯆꯥꯅꯤꯡꯗ꯭ꯔꯤꯁꯦ ꯑꯁꯦꯡꯕ ꯀꯔꯤꯁꯨꯖꯥꯕ ꯌꯥꯗꯦꯕ
ꯑꯩꯗꯤ ꯆꯥꯛ ꯂꯥꯝꯈ꯭ꯔꯦ
ꯍꯣꯏꯂ ꯃꯝꯒꯅꯤ
ꯍꯥꯏꯕꯗꯤ ꯑꯌꯨꯛ ꯉꯟꯇꯥ ꯍꯧꯒꯠꯄꯅꯤꯅꯀꯣ ꯄꯨꯡ ꯑꯌꯠꯇ ꯍꯧꯒꯠꯂꯒ ꯑꯁ ꯑꯩꯇꯒꯤ ꯋꯥꯔꯤ ꯁꯥꯕꯗꯣ ꯈꯜꯂꯣꯅꯤ ꯅꯪꯁꯨ
ꯑꯣ
ꯅꯟ ꯏꯁꯇꯣꯞꯇ ꯁꯥꯕꯅꯤꯅꯤ ꯏꯁꯤꯡꯁꯨ ꯏꯁꯤꯡꯁꯨ ꯊꯛꯇ꯭ꯔꯤ
ꯊꯥꯛꯑꯣꯅ ꯏꯁꯤꯡ ꯏꯁꯤꯡꯃꯛꯇꯤ ꯍꯦꯛ ꯍꯧꯒꯠꯂꯒ ꯏꯁꯤꯡꯗꯣ ꯈꯔ ꯑꯃꯒ ꯊ ꯊꯣꯛꯗꯕ
ꯑꯩ ꯕꯣꯇꯜꯗ ꯏꯁꯤꯡ ꯊꯝꯕꯗꯣ ꯃꯥ ꯂꯣꯏꯈ꯭ꯔꯦ ꯑꯗꯨ ꯀꯤꯠꯆꯟ ꯆꯪꯅꯤꯡꯗꯕꯩꯁꯦ ꯑꯗꯨ ꯍꯧꯖꯤꯛ ꯍꯧꯒ ꯀꯅꯤ ꯏꯁꯤꯡ ꯊꯛꯀꯅꯤ ꯋꯥꯁꯥꯞ ꯇꯧꯅꯤ ꯆꯥꯛꯇꯥꯥꯔꯅꯤ ꯑꯩ ꯄꯥꯔꯅꯤ ꯇꯨꯝꯈ꯭ꯔꯅꯤ
ꯑ ꯍꯣꯏ
ꯂ ꯄꯥꯅꯤ ꯉꯥꯏꯍꯥꯛ ꯇꯨꯝꯈ꯭ꯔꯅꯤ ꯑꯗꯨꯒ ꯣꯜ ꯀꯥꯎꯕ ꯆꯈ꯭ꯔꯥꯅꯤ ꯑ ꯋꯥꯔꯝ ꯑꯞ ꯇꯧꯕ ꯍꯧꯔꯅꯤ ꯍꯜꯂꯛꯑꯅꯤ ꯂꯥꯏꯔꯤꯛ ꯄꯥꯔꯅꯤ ꯔꯨꯔꯅꯤ ꯑꯁ ꯏꯁꯤꯡ ꯐꯨꯠꯀꯅꯤꯁꯤꯁꯨ ꯋꯦꯗꯔꯁꯤ ꯌꯥꯗ꯭ꯔꯦ
ꯏꯪꯕ ꯂꯨꯎꯍꯦ ꯕꯣꯜꯁ ꯅꯥꯕ ꯂꯣꯏꯔꯒ ꯏꯁꯤꯡ ꯁꯥꯕꯗ ꯏꯔꯨꯕꯅꯨ ꯏꯪꯕꯗꯅ ꯏꯔꯨꯕꯅ ꯐꯕꯅꯤ ꯕꯣꯁ ꯅꯥꯕ ꯃꯇꯝꯗꯗꯤ ꯍꯥꯏꯕꯗꯤ ꯑꯩꯈꯣꯏꯒꯤ ꯍꯛꯆꯥꯡꯗꯣ ꯅꯥꯗꯅꯤꯉꯥꯏ ꯃꯤ ꯑꯇꯣꯞꯄꯗꯤ ꯑꯥꯏꯁ ꯄꯥꯠꯀꯨꯝꯕ ꯇꯧꯋꯦ ꯑꯣ ꯑꯩꯈꯣꯏꯗꯤ
ꯑꯩꯗꯤ ꯑꯗꯨ ꯉꯝꯗꯦ꯫
ꯀꯔꯤꯒꯔꯣ ꯉ
ꯏꯁꯤꯡ ꯏꯪꯕ ꯍꯥꯏꯩꯔꯗꯤ ꯁꯕꯣꯜ ꯇꯩꯕ ꯃꯇꯝ ꯅꯪꯗꯦꯕ
ꯂꯔꯦ ꯂꯔꯦ ꯒꯤꯖꯔ ꯄꯥꯏꯔꯣ ꯅꯪꯁꯨ
ꯒꯤꯖꯔꯁꯨ ꯊꯝꯕꯤꯗꯦ ꯏꯃꯔꯁꯟ ꯔꯣꯠꯇ ꯏꯁꯤꯡ ꯐꯨꯠꯂꯦ ꯍꯜꯂꯛꯑꯅꯤ ꯄꯨꯡꯈꯥꯏꯃꯨꯛ ꯉꯥꯏꯔꯅꯤ ꯍꯣꯏ ꯆꯠꯅꯤꯗ
ꯑꯩꯒꯤ ꯑꯩꯅ ꯍꯣꯔꯦꯟ ꯇꯧꯒꯗꯧꯕ ꯔꯨꯇꯤꯟꯁꯦ ꯑꯩ ꯇꯜꯂꯒ ꯂꯩꯅꯤ
ꯅꯨꯡꯇꯤꯒ ꯇꯧꯔ ꯂꯥꯛꯕꯗꯨ ꯀꯔꯤ ꯀꯩ ꯇꯥꯟꯕ꯭ꯔꯣ ꯇꯟꯗ꯭ꯔꯁꯨ ꯌꯥꯔꯦ ꯍꯩꯅꯔꯁꯨ ꯌꯥꯔꯦ ꯑꯩꯁꯨꯅꯦ
ꯑꯩ ꯁꯥꯞꯄ ꯃꯐꯝꯗ ꯁꯤꯐ ꯇꯧꯈ꯭ꯔꯅꯤ ꯁꯥꯕ ꯃꯐꯝꯗ ꯁꯦꯐ ꯇꯧꯈ꯭ꯔꯅꯤ
ꯅꯪꯁꯤꯀꯣ ꯄꯪꯉꯦ ꯄꯪꯉꯦ ꯍꯥꯏꯒꯦ ꯔ ꯃꯤꯗꯤ ꯏꯪꯕ ꯃꯐꯝꯗ ꯂꯩꯅꯤꯡ ꯍꯥꯏꯔꯒ ꯁꯥꯒꯨꯝ
ꯃꯉꯥꯔꯣꯏ ꯇꯔꯨꯔꯣꯏ ꯏꯔꯨꯔꯅꯤ ꯐꯦꯟ ꯊꯥꯔꯅꯤ ꯅꯨꯡꯉꯥꯏꯔ ꯇꯨꯝꯃꯨꯔꯅꯤ ꯑꯗꯨ ꯑꯗꯨꯕꯨ ꯅꯨꯡꯉꯥꯏꯕ ꯂꯩꯇꯦ
ꯑꯣꯏꯗ꯭ꯔꯦ ꯑꯣꯏꯗ꯭ꯔꯦ ꯅꯨꯡꯁꯤ ꯂꯩꯥꯏꯌꯦ ꯑꯩꯁꯨ
ꯎꯝ
ꯇꯟꯒꯅꯨ ꯇꯟꯒꯅꯨ ꯇꯜꯂꯗꯤ ꯀꯥꯟꯅꯔꯣꯏ
ꯂꯩ ꯉꯁꯤꯁꯨ ꯑꯗꯨꯝ ꯍꯣꯜꯗꯦ ꯂꯩꯒꯅꯤ ꯑꯩꯁꯨ ꯌꯨꯝꯗ ꯍꯁꯄꯤꯇꯥꯜ ꯆꯠꯅꯤꯡꯗ꯭ꯔꯦ ꯉꯁꯤ ꯏꯕꯨꯡ ꯄꯦꯛ ꯆꯥꯔꯛꯑꯦ ꯉ ꯃꯥ ꯏꯃꯥꯔꯖꯦꯟꯁꯤ ꯃꯤꯇꯤꯡ ꯂꯥꯛꯑ ꯍꯌꯦꯡꯅꯦ ꯆꯠꯂꯁꯦ ꯍꯥꯏꯅ
ꯀꯅꯥꯔꯣ ꯑꯗꯨꯝ ꯏꯃꯥꯔꯖꯦꯟꯁꯤ ꯃꯤꯇꯤꯡ
ꯍꯣꯏ ꯆꯠꯁꯤ ꯍꯥꯏꯕꯗꯣ ꯃꯥ ꯍꯧꯖꯤꯛ ꯇꯦꯛꯁ ꯀꯛꯑꯦ ꯏꯃꯥꯔꯖꯦꯟꯁꯤ ꯃꯤꯇꯤꯡ ꯂꯩꯒꯦ ꯍꯣꯏ ꯌꯦꯡꯅ ꯆꯠꯂꯨꯁꯤ ꯍꯥꯏꯌꯦ ꯑꯩꯅ
ꯑꯁ ꯑꯗꯨꯗꯤ ꯅꯪꯗꯤ ꯄꯨꯔꯥ ꯐ꯭ꯔꯤꯅꯦꯅꯦ ꯑꯗꯨꯗꯤ ꯉꯁꯤꯗꯤ
ꯑꯗꯨꯅꯦ ꯐ꯭ꯔꯤꯅꯦ ꯏꯃꯥꯟꯕꯤ ꯈꯣꯏꯗ ꯑꯃꯨꯛ ꯀꯨꯝꯈ꯭ꯔꯅꯤ
ꯍꯣꯏ ꯁꯥꯔ ꯋꯥꯔꯤ ꯁꯥꯎꯔꯅꯨ ꯁꯤꯖꯦ ꯐꯨꯜ ꯐꯖꯟꯅ ꯋꯥꯔꯤ ꯁꯥꯔꯣ ꯄꯥꯈꯪ ꯄꯥꯈꯪ ꯄꯥꯝꯕ꯭ꯔꯣ ꯑꯩ ꯊꯥꯕꯤꯔꯣ
ꯑꯥ
ꯁꯥꯕꯤ ꯂꯩꯁꯥꯕꯤ ꯄꯥꯝꯕ꯭ꯔꯥ ꯄꯥꯈꯪ ꯄꯥꯝꯕ꯭ꯔꯥ
ꯈꯪꯗꯦ
ꯋꯥꯔꯤ ꯁꯥꯟꯅꯕ ꯅꯨꯡꯉꯥꯏꯔꯗꯤ ꯂꯣꯏꯔꯦ
ꯑꯗꯨ ꯑꯗꯨꯝ ꯍꯥꯏꯗ ꯀꯥꯏꯒꯅꯨꯗ
ꯎꯝ ꯁꯨ ꯏꯀꯥꯏ ꯏ ꯀꯥꯏ ꯗ꯭ꯔꯦ ꯑꯗꯨꯝ ꯋꯥꯔꯤ ꯍꯦꯛ ꯁꯥꯟꯅꯕ ꯅꯨꯡꯉꯥꯏꯕ ꯂꯣꯏꯔꯦ ꯃꯤ ꯈꯔꯗꯤ ꯔꯨꯔꯤ ꯁꯥꯟꯅꯕ ꯅꯨꯡꯉꯥꯏꯕ ꯂꯩꯇꯦ ꯑꯩꯅ ꯉꯥꯡꯕ ꯈꯛꯇ ꯈꯨꯝꯕꯗꯣ ꯑꯗꯨꯒꯃ ꯑꯗꯨ ꯑꯁꯦꯡꯕ ꯇꯧꯅꯤꯦ
ꯑꯣ ꯆꯥꯛ ꯆꯥꯔꯕ꯭ꯔꯥ ꯍꯥꯏꯔꯒ ꯍꯣꯏ ꯀꯔꯤ ꯏꯟꯁꯥꯡ ꯆꯥꯕ꯭ꯔꯥ ꯍꯥꯏꯔꯒ ꯆꯝꯐꯨꯠ ꯍꯥꯏꯅ ꯍꯥꯏꯕꯈꯣꯏꯗꯨꯅꯦꯅ
ꯏꯃꯥꯟꯅꯕꯤ ꯑꯃ ꯑꯗꯨ ꯂꯩꯕꯅꯤ ꯑꯩꯅ ꯗꯥꯔꯦꯛ ꯍꯥꯏꯕ ꯑꯩ ꯅꯉꯣꯟꯗ ꯀꯣꯜ ꯁꯨꯛꯇꯧ ꯇꯧꯔꯣꯏ ꯅꯪꯗꯔꯦ ꯍꯥꯏꯕꯅꯦ ꯃꯉꯣꯟꯗ ꯑꯗꯨꯅꯤ
ꯑꯗꯨꯝꯃꯔꯒꯨꯝꯕ ꯂꯩꯔꯗꯤ ꯁꯤꯌꯔ ꯇꯧꯔꯛꯑꯣ ꯑꯗꯣ ꯅꯪꯁꯨ ꯆꯥꯛ ꯆꯥꯒꯦ ꯍꯥꯏꯔꯗꯤ ꯅꯪꯗꯤ ꯆꯥꯈ꯭ꯔꯣꯀꯣ ꯐ꯭ꯔꯤ ꯂꯩꯕ ꯃꯇꯝꯗꯣ ꯍꯥꯏꯔꯛꯑꯣ ꯀꯣꯜ ꯇꯧꯔꯛꯀꯅꯤ
ꯑꯣꯀꯦ ꯑꯣꯀꯦ ꯐꯔꯦ ꯑꯗꯨꯗꯤꯀꯣ ꯍꯣꯏ ꯍꯣꯏ ꯎꯝ